ꯍꯜꯂꯣ
ꯇꯕ ꯎꯝ ꯇꯥꯏ ꯇꯥꯏ
ꯑ ꯀꯩꯗꯧꯋꯤꯅꯣ
ꯑꯥ ꯑꯗꯨꯝ ꯐꯝꯃꯒ ꯂꯩꯕꯅꯦ ꯉꯁꯤꯗꯤ ꯀꯩꯅꯣ ꯅꯣꯡ ꯆꯨꯕ
ꯑꯣ
ꯑꯩꯒꯤ ꯂꯩꯐꯝꯗꯣ ꯉꯉꯛ ꯑꯉꯛꯄꯃꯥꯅꯦ ꯑꯣꯏ
ꯍꯧꯖꯤꯛꯁꯨ
ꯍꯣꯏ ꯍꯣꯏ
ꯑꯣ ꯀꯟꯅ ꯆꯨꯕ꯭ꯔꯥ
ꯑꯍꯦ ꯇꯞꯅ ꯆꯨꯝꯅꯦ
ꯑꯗꯨꯗꯤ ꯋꯦꯗꯔꯁꯤꯗꯤ ꯌꯥꯝ ꯅꯨꯡꯉꯥꯏꯔꯝꯅꯤꯗ ꯏꯁ ꯑꯩ ꯈꯣꯟꯖꯦꯜ ꯑꯃꯨꯛ ꯍꯥꯟꯕꯗꯣ ꯀꯩꯒꯤꯅꯣ
ꯉꯥꯏꯌꯨꯀꯣ ꯉꯥꯏꯌꯨꯀꯣ ꯍꯟꯕ꯭ꯔꯣ
ꯎꯝ ꯑꯣ ꯍꯧꯖꯤꯛꯇꯤ ꯌꯥꯔꯦ ꯇꯥꯗ꯭ꯔꯦ
ꯎꯝ ꯇꯥꯕ꯭ꯔꯣ
ꯑꯣ ꯇꯥꯏ ꯇꯥꯏ
ꯎꯝ
ꯍꯟꯕ꯭ꯔꯣ ꯍꯧꯖꯤꯛꯇꯤ
ꯎꯝ ꯌꯥꯔꯦ
ꯑꯩꯒꯤ ꯑꯩꯒꯤ ꯈꯔ ꯈꯔ ꯍꯜꯂꯦ ꯑꯃꯨꯛꯀ
ꯀꯩꯒꯤꯅꯣ
ꯈꯪꯗꯦꯅꯦ
ꯀꯩꯅꯣ ꯇꯟꯕ꯭ꯔꯣ ꯍꯥꯢꯗꯤ ꯏꯁꯄꯤꯀꯔ ꯌꯥꯝ ꯀꯟꯅ ꯊꯥꯕꯤꯔꯣ
ꯑꯍꯥ ꯅꯠꯇꯦ ꯅꯠꯇꯦ
ꯍꯧꯖꯤꯛꯇꯤ ꯇꯥꯔꯤꯔꯣ ꯇꯥꯔꯤꯕ꯭ꯔꯕ
ꯇꯥꯗ꯭ꯔꯦ ꯇꯥꯗ꯭ꯔꯦ ꯇꯥꯗ꯭ꯔꯦ
ꯑꯗꯨꯗꯤ ꯉꯁꯤ ꯅꯨꯡꯊꯤꯟ ꯆꯨꯞꯄ ꯇꯨꯝꯃꯝꯅꯤꯅꯦ
ꯑꯁ ꯇꯨꯝꯕ ꯌꯥꯗꯦꯗ
ꯀꯩꯒꯤ
ꯀꯩꯅꯣ ꯑ ꯏꯁ꯭ꯀꯨꯜꯗꯥ ꯂꯩꯔꯤꯀꯥꯟꯗ ꯄꯨꯡ ꯃꯉꯥ ꯃꯈꯥꯏꯗ ꯍꯧꯒꯠꯄꯒꯤ ꯑꯗꯨꯝ ꯑꯗꯨꯒꯤ ꯍꯦꯕꯤꯠ ꯂꯩꯔꯦꯅꯦ
ꯑꯣ ꯑꯣ
ꯇꯨꯝꯕ ꯌꯥꯗꯕꯤꯗꯀꯣ
ꯍꯦꯕꯤꯠ ꯂꯩꯔꯗꯤ ꯑꯗꯨꯝ ꯃꯣꯏ ꯇꯨꯝꯒꯦꯅ ꯈꯜꯂꯁꯨ ꯑꯗꯨꯝ ꯃꯇꯝꯗ ꯍꯧꯒꯠꯄꯗꯣ ꯏꯁꯥꯅ ꯑꯗꯨꯝ ꯑꯗꯨꯃ ꯂꯩꯕꯅꯤ
ꯎꯝ ꯅꯪꯒꯤ ꯍꯣꯏ ꯍꯣꯏ ꯍꯥꯏꯌꯣ
ꯑꯩꯁꯨ ꯑꯗꯨꯝ ꯇꯨꯝꯐꯝꯗ ꯅꯨꯡꯊꯤꯟ ꯆꯨꯞꯄ ꯑꯗꯨꯝ ꯂꯩꯌꯦ ꯃꯇꯝ ꯄꯨꯡ ꯑꯃ ꯄꯨꯡ ꯑꯃ ꯑꯅꯤ ꯑꯗꯨꯋꯥꯏꯗ ꯈꯤꯇꯪ ꯀꯣꯏꯕ ꯆꯠꯂꯦ ꯍꯜꯂꯛꯑꯦ ꯑꯃꯨꯛ ꯇꯨꯝꯃꯦ ꯀꯩꯅꯣ ꯂꯥꯟꯆ ꯆꯥꯏꯌꯦ
ꯎꯝ
ꯑꯗꯨꯅꯤ
ꯑꯆꯥ
ꯉꯁꯤ ꯑꯩꯅ ꯄꯡꯊꯣꯛꯄꯗ ꯉꯁꯤ ꯑꯩꯅ ꯑꯥ ꯉꯁꯤ ꯑꯩꯅ ꯄꯥꯡꯊꯣꯛꯄ ꯊꯧꯔꯥꯡ
ꯑ ꯀꯩꯅꯣꯗꯤ ꯆꯠꯇꯦ ꯀ꯭ꯂꯥꯁꯇꯤ ꯆꯠꯇꯦ
ꯑꯧ ꯆꯠꯇꯦ
ꯌꯦ ꯀ꯭ꯂꯥꯁ ꯆꯠꯂꯨꯀꯣ
ꯀꯤꯌꯦꯍꯦ ꯃꯊꯪꯗꯗꯤ ꯆꯠꯇ꯭ꯔꯁꯨ ꯆꯠꯂꯦ ꯍꯥꯏꯅꯤ ꯌꯦꯡꯉꯣ
ꯑꯩ ꯑꯗꯨꯔꯣꯝ ꯂꯥꯛꯄꯗ ꯊꯤꯔꯛ
ꯐꯨ ꯂꯥꯛꯇꯣꯏ ꯃꯥꯜꯂꯦ ꯅꯪꯒꯤꯁꯤꯗꯤ ꯀꯤꯕꯨ ꯀꯤꯌꯦꯍꯦ
ꯅꯪꯒꯤ ꯑꯥ ꯀꯣꯂꯔ ꯇꯤꯌꯨꯟꯁꯤꯗꯤ ꯌꯥꯏ ꯍꯦ ꯀꯣꯂꯔ ꯇꯤꯌꯨꯟꯁꯤꯗꯤ ꯌꯥꯏꯕ ꯀꯣꯂꯔ ꯀꯣꯂꯔ ꯇꯤꯌꯨꯟꯗꯣ
ꯃꯤꯡꯗꯨꯔꯣ ꯃꯤꯡꯗꯣ
ꯀꯣꯂꯔꯇꯤꯌꯨꯟꯒꯤ ꯀꯩꯅꯣ ꯅꯪ ꯉꯁꯥꯏ ꯑꯩꯕꯨ ꯀꯣꯜ ꯇꯧꯔꯛ ꯑꯦꯅ ꯑꯥ
ꯇꯤꯟ ꯇꯧꯕ꯭ꯔꯥꯕ
ꯋꯥꯆꯦꯞ ꯋꯥꯆꯦꯞ ꯆꯪꯉꯣ ꯇꯥꯕ꯭ꯔꯣ
ꯀꯗꯥꯏꯗ ꯀꯔꯤ
ꯎꯝ ꯅꯪꯒꯤ ꯀꯩꯅꯣꯗꯨ ꯌꯥꯏ ꯍꯥꯏꯕꯅꯤꯗ ꯀꯣꯜꯂꯔ ꯇꯋꯤꯟꯗꯨ ꯌꯥꯏ ꯌꯥꯏꯕꯅꯤꯗ
ꯑꯣ ꯌꯥꯏ ꯌꯥꯏ ꯍꯤꯍꯤ
ꯑꯥ ꯅꯠꯇꯦ ꯅꯠꯇꯦ ꯇ꯭ꯔꯨ ꯀꯣꯂꯔꯗꯨ ꯌꯥꯏ ꯍꯥꯏꯕꯅꯤꯗ
ꯑꯁꯤ ꯃꯤꯡ ꯊꯧꯛꯄꯗꯨꯔꯣ ꯁꯤ ꯊꯧꯛꯄꯗꯨꯔ
ꯍꯣꯏ ꯍꯣꯏ ꯍꯣꯏ ꯅꯪ ꯉꯁꯥꯏꯕꯨ ꯀꯣꯜ ꯇꯧꯔꯛꯄꯗ ꯊꯣꯛꯄꯗꯣ ꯍꯥꯏꯕꯅꯤꯗ
ꯑꯣ
ꯃꯦꯁꯦꯁ ꯎꯕ꯭ꯔꯣ
ꯎꯗꯤꯌꯦ
ꯌꯦꯡꯉꯣ
ꯑꯞ ꯎꯏ
ꯍꯤꯍꯤꯍꯤꯍꯤ
ꯑꯩꯈꯣꯏ ꯑꯩꯈꯣꯏꯒꯤ ꯀꯔꯤ ꯑꯣꯏꯅ ꯈꯟꯒꯦ ꯅꯪꯕꯨ ꯑꯥ ꯑꯩꯈꯣꯏ ꯀꯩꯅꯣꯈꯣꯏꯒꯤ ꯑꯩ ꯏꯃꯥꯟꯅꯕꯤꯒꯤ ꯃꯅꯥꯎꯄꯥꯅꯦ
ꯑꯣ
ꯃꯥꯅ ꯄꯥꯏꯕ ꯑꯗꯨ ꯃꯅꯥꯎꯄꯥ ꯃꯅꯥꯎ ꯄꯥꯒꯤꯅꯦ ꯃꯥꯅ ꯄꯥꯏꯕ
ꯁꯛ ꯐꯖꯕꯩ ꯅꯪꯅ ꯂꯥꯎꯈ꯭ꯔꯕꯖꯥꯠꯂꯣ
ꯅꯠꯇꯦ ꯃꯥꯅ ꯑꯗꯨꯝ ꯑꯩꯕꯨ ꯃꯥꯒ ꯀꯥꯏꯅꯧ ꯇꯧꯅꯤꯡꯗꯦ ꯇꯧꯔꯁꯨ ꯍꯥꯏꯗꯦ ꯍꯥꯏꯕꯗꯨ ꯑꯩꯒꯤꯗꯤ ꯂꯣꯏꯈ꯭ꯔꯦꯕꯀꯣ
ꯎꯝ
ꯁꯤꯖꯟꯅꯦꯜ ꯄꯤꯕ ꯄꯤꯕꯅꯤꯗꯥ
ꯑꯠꯆꯥ ꯅꯪꯒꯤ ꯑꯥ ꯑꯣꯐꯤꯁꯀꯤ ꯊꯕꯛ ꯂꯣꯏꯈ꯭ꯔꯦꯕꯥ
ꯍꯣꯏ ꯍꯤꯍꯤ ꯅꯍꯥꯟ ꯂꯣꯏꯈ꯭ꯔꯦ ꯑꯩꯗꯤ
ꯆꯥ ꯆꯦ ꯆꯥꯡꯗꯤ ꯂꯣꯏꯅ ꯁꯦꯝꯃꯤꯠ ꯇꯧꯔꯕꯣ
ꯑꯧ ꯎꯝ ꯃꯥ ꯇꯧꯈ꯭ꯔꯦ ꯍꯦꯍꯦ ꯇꯧꯈ꯭ꯔꯦ ꯍꯥꯏꯕ ꯇꯥꯔꯦ
ꯎꯝ
ꯑꯩꯁꯨ ꯉꯔꯥꯡ ꯅ ꯀꯩꯅꯣ ꯄꯥꯏꯕ ꯍꯥꯎꯕꯅꯤ ꯍꯧꯖꯤꯛ ꯑꯍꯤꯡꯗꯥ
ꯑꯠꯁꯥ ꯑꯗꯨ ꯑꯥ ꯉꯔꯥꯡ ꯀꯩꯅꯣ ꯑꯦꯡꯕ꯭ꯔꯣ ꯃꯦꯠꯁ ꯌꯦꯡꯕ꯭ꯔꯣ
ꯌꯦꯡꯗꯦ ꯑꯩ ꯑꯃꯗꯤ ꯀꯞꯀꯅꯤꯅ ꯈꯥꯡꯃꯤ ꯌꯦꯡꯗꯦ ꯍꯤꯍꯤꯍꯤ
ꯎꯝ
ꯎꯝ ꯑꯩ ꯌꯦꯡꯕ ꯉꯝꯃꯣꯏꯕꯀꯣ ꯑꯗꯨꯒꯤ
ꯅꯪꯁꯨ ꯀꯞꯀꯟꯕ꯭ꯔꯣꯅꯦ
ꯑꯩ ꯀꯞꯇꯤꯌꯦ ꯃꯥ ꯀꯥꯞꯄꯗꯣ ꯑꯩ ꯌꯦꯡꯕ ꯉꯝꯗꯕ
ꯑꯗꯨꯅꯦ ꯑꯩꯠ ꯑꯩꯅ ꯍꯥꯏꯕꯗꯤ ꯅꯪ ꯀꯞꯀꯟꯕ꯭ꯔꯣꯕ ꯅꯪꯁꯨ
ꯀꯞꯇꯦꯗ ꯑꯩꯗꯤ ꯄꯤ ꯄꯤ ꯄꯤꯊꯣꯛꯄ ꯍꯩꯇꯦ ꯍꯨꯝ ꯍꯨꯝ
ꯑꯗꯨ ꯗꯤ ꯄꯤ ꯊꯣꯛꯇꯕꯤꯗ ꯀꯞꯄꯖ ꯂꯣꯜ
ꯑꯩꯗꯤ ꯀꯞꯇꯦꯗ ꯌꯥꯝ ꯍꯥꯏꯗꯤ ꯃꯤꯒꯨꯝꯅ ꯑꯇꯣꯞꯄ ꯅꯨꯄꯤꯗꯤ ꯌꯥꯝ ꯀꯞꯀꯜꯂꯦꯗꯨꯅ
ꯎꯝ
ꯑꯩꯗꯤ ꯀꯄꯄ ꯍꯩꯗꯦ ꯑꯁꯦꯡꯕ
ꯎꯝ ꯌꯥꯔꯣꯏ ꯌꯥꯔꯣꯏ
ꯑꯦ ꯀꯞꯄꯣ ꯍꯥꯏꯕ꯭ꯔꯥ ꯀꯞꯄꯤ ꯌꯥꯏ ꯑ ꯅꯪ ꯅꯪ ꯁꯤꯗꯤ
ꯑꯁ ꯅꯨꯄꯤꯗꯤ ꯀꯞꯄꯗꯤ ꯅꯨꯡꯁꯤꯌꯦꯅ ꯑꯁ ꯀꯞ ꯀꯞꯀꯅꯨ ꯀꯞꯀꯅꯨ ꯍꯥꯏꯅ ꯊꯦꯝꯕ
ꯀꯞꯄꯣ ꯅꯪ ꯅꯪ ꯑ ꯑꯩ ꯀꯞꯀꯦ ꯅꯪꯕꯨ ꯅꯨꯡꯁꯤꯍꯟꯅꯕ ꯍꯥꯏꯅ ꯍꯥꯏ ꯑꯩ ꯑꯩꯕꯨ ꯑꯗꯨꯃꯥꯏꯅ ꯇꯧꯋꯣ ꯍꯥꯏꯔꯛꯑꯣ
ꯎꯝ ꯍꯣꯏ ꯍꯣꯏ ꯑꯦ ꯅꯨꯄꯥ ꯅꯨꯄꯥ ꯃꯃꯥꯡꯗ ꯀꯥꯞꯇ꯭ꯔꯗꯤ ꯑꯁ ꯁꯤ ꯅꯨꯄꯤꯁꯤ ꯍꯥꯏꯅ ꯂꯩꯅꯤꯕ ꯀꯞꯄꯗꯤ ꯎꯝ ꯊꯦꯝꯕ ꯆꯣꯀ꯭ꯂꯦꯠ ꯄꯤꯕ ꯊꯦꯝꯕ
ꯑꯩ ꯑꯩ ꯑꯗꯨ ꯄꯥꯝꯗꯦ
ꯑꯩꯁ ꯑꯗꯨꯗꯤ ꯀꯔꯤ ꯄꯥꯝꯕ
ꯃꯥ ꯑꯣꯏꯅ ꯀꯥꯞꯍꯜꯂꯣ ꯑꯩ ꯑꯣꯏꯅ ꯊꯦꯝꯕꯤꯒꯦ
ꯎꯝ ꯀꯔꯤꯅ ꯊꯦꯝꯒꯦꯕ ꯍꯥꯏꯕ ꯅꯪꯗꯤ
ꯆꯣꯀꯣꯂꯦꯠꯅ ꯊꯦꯝꯒꯗꯧꯅꯤ ꯀꯩꯅꯣ
ꯎꯝ
ꯃꯤꯃꯤ
ꯑꯩꯁ
ꯃꯤꯃꯤ ꯄꯦꯀꯦꯠ ꯑꯃ
ꯃꯤꯃꯤꯗꯤ ꯂꯣꯏꯔꯦ ꯅꯪꯁꯨ
ꯁꯤ ꯆꯥꯎꯁꯦ ꯀꯞꯄꯅꯨ ꯀꯞꯄꯅꯨ ꯍꯥꯏꯅ ꯀꯣ ꯏꯁ ꯑꯗꯨꯁꯨ ꯑꯗꯨꯝ ꯌꯥꯕꯤꯅꯤꯗ ꯍꯣꯏ ꯀꯥꯞꯕ꯭ꯔꯣꯏ ꯍꯥꯏꯅ ꯍꯔꯥꯎꯅ ꯂꯧꯎꯅꯤ
ꯃꯁ꯭ꯂꯥ ꯃꯁꯂꯥꯗꯨ ꯇꯣꯠꯂꯒ
ꯅꯠꯇꯤꯌꯦ ꯑꯩ ꯑꯣꯏꯅ ꯃꯁꯥꯂ ꯃꯁꯥꯂꯥ ꯆꯥꯔꯒꯦ ꯀꯩꯅꯒꯣ
ꯅꯣꯡ ꯅꯣꯡꯒꯨꯝꯗꯤ ꯆꯨꯗꯦ
ꯉꯁꯥꯏ ꯈꯤꯇꯪ ꯆꯨꯨꯔꯝꯕꯅꯦ ꯍꯧꯖꯤꯛꯇꯤ ꯆꯨꯗ꯭ꯔꯦ
ꯑꯩꯒꯤ ꯀꯩꯅꯣꯗꯨꯀꯣ
ꯑꯣ
ꯃꯈꯨꯟꯗꯨ ꯇꯞꯅ ꯇꯞꯅ ꯍꯜꯂꯛꯏꯅꯦ
ꯑꯗꯣ ꯑꯩꯅꯔꯣ
ꯎꯝ ꯇꯦ ꯅꯠꯇꯦꯗ ꯑꯗꯨꯝ ꯇꯞꯅ ꯇꯞꯅ ꯍꯜꯂꯑꯦ
ꯐꯒꯤꯇꯧꯎꯅꯦ ꯑꯗꯨ ꯑꯩ ꯀꯩꯗꯧ ꯍꯥꯏꯕꯅꯣ ꯅꯪ ꯉꯁꯥꯏ ꯀꯃꯥꯏꯟ ꯇꯧꯒꯦ ꯍꯥꯏꯗꯤ ꯑꯩ ꯊꯣꯛꯄꯗ ꯑꯃꯨꯛ ꯇꯥꯗ꯭ꯔꯕꯗꯣ
ꯔꯣꯏ ꯁꯨꯍꯥꯏ ꯍꯥꯏꯕꯤꯔꯣꯏ
ꯌꯥꯏꯌꯦꯗ ꯅꯪ ꯅꯪ ꯅꯨꯡꯉꯥꯏꯅꯤ ꯗꯤ ꯌꯥꯏꯌꯦꯗ
ꯍꯣꯏ ꯍꯣꯏ ꯍꯣꯏ
ꯅꯪꯒꯤ ꯐꯅꯕꯅꯦ ꯑꯩꯅ ꯇꯧ ꯇꯧꯒꯦ ꯍꯥꯏꯅ ꯍꯥꯏꯕꯗꯣ ꯑ
ꯎꯝ
ꯅꯪꯁꯨ ꯑꯗꯨꯃꯥꯏꯟ ꯇꯧꯅꯨꯗ
ꯍꯥ ꯀꯔꯤ ꯏꯟꯁꯥꯡ ꯆꯥꯌꯦꯟꯁꯥꯡ ꯊꯣꯡꯈ꯭ꯔꯣꯕꯣ
ꯊꯨꯡꯗ꯭ꯔꯤ
ꯀꯔꯤ ꯃꯊꯦꯜ ꯇꯧꯒꯦꯕ꯭ꯔꯣ
ꯈꯪꯗꯦ
ꯀꯃꯥꯏꯅ ꯈꯪꯗꯕ
ꯑꯦꯁ ꯊꯣꯡ ꯊꯣꯡꯁꯨ ꯍꯥꯎꯗ꯭ꯔꯤ ꯀꯃꯥꯏ ꯈꯪꯗꯣꯏꯅꯣ ꯑꯩꯕꯨ ꯅꯨꯡꯊꯤ ꯑꯩꯕꯨ ꯅꯨꯡꯊꯤꯜ ꯆꯨꯞꯄ ꯑꯁꯤ ꯊꯣꯡꯒꯦꯅ ꯑꯗꯨꯝ ꯈꯜꯂ ꯂꯩꯌꯣ ꯍꯥꯏꯕ꯭ꯔꯣ
ꯑꯁ ꯂꯣꯏꯔꯦꯗ
ꯏꯁ
ꯑꯩꯗꯤ ꯉꯁꯥꯏ ꯈꯜꯂꯝꯈ꯭ꯔꯦꯕ ꯑꯁꯤ ꯊꯣꯡꯒꯦ ꯍꯥꯏꯗꯣ ꯎꯝ ꯑꯩ ꯌꯦꯟꯔꯨꯝꯒ ꯇꯣꯃꯦꯇꯣ ꯉꯧꯈ꯭ꯔꯅꯤ
ꯑꯣ
ꯑꯗꯨꯒ ꯏꯁꯀꯣꯁ ꯑꯃ ꯆꯝꯐꯨꯠ ꯇꯧꯈ꯭ꯔꯅꯤ
ꯍꯣ ꯅꯪꯊꯟꯇ ꯂꯩꯕ꯭ꯔꯣ ꯍꯧꯖꯤꯛꯀꯥꯟ
ꯑꯥꯍꯥ ꯑꯩ ꯏꯃꯥꯟꯅꯕꯤ ꯏꯃꯥꯟꯅꯕ ꯈꯣꯏꯒ ꯑꯗꯨꯝ ꯂꯩꯃꯤꯟꯅꯩꯌꯦ
ꯏꯁ ꯊꯖꯗꯦꯍꯦ ꯑꯗꯨꯗꯤ
ꯀꯃꯥꯏꯅꯅꯣ
ꯅꯪ ꯅꯪ ꯅꯪꯒꯤꯁꯦ ꯊꯥꯖ ꯊꯥꯖꯗ꯭ꯔꯦꯗ
ꯍꯣꯏ ꯑꯩꯒꯤ ꯅꯍꯥꯟ ꯑꯩꯅ ꯀꯩꯅꯣ ꯂꯩꯔꯝꯕꯈꯣꯏꯀꯣ ꯑꯩꯈꯣꯏ ꯂꯩꯔꯝꯕ ꯂꯩꯃꯤꯟꯅꯕ ꯈꯣꯏ ꯌꯨꯝꯗꯨꯗ ꯑꯗꯨꯝ ꯍꯜꯂꯛꯄꯅꯦꯗ ꯍꯦ
ꯀꯃꯥꯏꯅ ꯊꯥꯖꯗꯦꯗꯤ ꯀꯃꯥꯏꯅꯅꯣ ꯅꯪ ꯀꯔꯤ ꯃꯇꯥꯡꯗꯅꯣ ꯊꯥꯖꯗꯦꯅ ꯍꯥꯏꯕꯁꯦ
ꯈꯪꯗꯦ ꯅꯣꯏ ꯑꯉꯥꯡ ꯈꯪꯉꯔꯣꯏ
ꯑꯗꯨꯗꯤ ꯑꯍꯟꯁꯤꯡ ꯆꯩ ꯆꯥꯔꯛꯀꯅꯤ
ꯐꯨꯒꯗꯧꯕ ꯃꯤ ꯂꯩꯇꯦ ꯑꯩꯈꯣꯏꯕꯨꯗꯤ
ꯀꯅꯥꯅ
ꯑꯩꯅ ꯑꯩꯅ
ꯀꯅꯥꯅ ꯍꯥꯏ ꯅꯪꯅ
ꯑꯩꯅ ꯊꯤꯔꯛꯄ ꯁꯣꯏꯗ꯭ꯔꯕꯅꯦꯕ ꯑꯩ
ꯅꯃꯥꯡꯗꯐꯥꯎ ꯐꯪꯉꯣꯢ ꯑꯩꯕꯨ ꯊꯤꯔꯁꯨ
ꯑꯝ ꯅꯪꯒꯤ ꯂꯩꯐꯝꯗꯨ ꯑꯩꯒꯤ ꯃꯔꯨꯞꯁꯤꯡ ꯀꯌꯥ ꯂꯩꯔꯣ ꯈꯪꯗꯦꯀꯣ
ꯀꯅꯥ ꯍꯥꯏꯔꯛꯑꯣꯅꯦ
ꯑꯥ
ꯀꯅꯥ ꯀꯅꯥ ꯂꯩꯒꯦ ꯍꯥꯏꯔꯛꯑꯣ ꯑꯩꯗꯤ ꯑꯩꯒꯤ ꯂꯩꯐꯝꯗꯣ ꯑꯩꯒꯤ ꯂꯩꯐꯝꯗ
ꯎꯝ
ꯑꯥ ꯃꯣꯏꯅ ꯈꯪꯉꯁꯨ ꯑꯩꯕꯨ ꯈꯪꯒꯗꯕꯁꯨ ꯅꯠꯇꯦ ꯃꯣꯏ ꯑꯩꯕꯨ ꯈꯪꯕꯁꯨ ꯅꯠꯇꯦ ꯅꯪꯁꯨ ꯑꯩꯒꯤ ꯆꯥꯛ ꯈꯪꯕꯁꯨ ꯅꯠꯇꯦ ꯑꯗꯨꯗꯤ ꯑꯩꯒꯤ ꯅꯝꯕꯔ ꯑꯩ ꯈꯣꯟꯖꯦꯜ ꯇꯥꯔꯒ ꯊꯤꯗꯣꯏꯔꯣ
ꯎꯝ ꯍꯩꯕꯅꯤꯀꯣ ꯅꯌꯥꯝꯕ ꯈꯣꯢꯗꯤ ꯊꯤꯕ
ꯊꯥꯖꯥꯗꯦꯀꯣ
ꯅꯌꯥꯝꯕꯈꯣꯏꯗꯤ ꯊꯤꯕ ꯌꯥꯝ ꯍꯩꯕꯅꯦꯀꯣ
ꯀꯣ
ꯎꯝ ꯊꯦꯡꯅꯔꯀꯥꯟꯗ ꯀꯤꯕ꯭ꯔꯥ ꯀꯤꯗ꯭ꯔꯥ ꯍꯤꯡꯉꯣꯀꯣ
ꯍꯣꯏ ꯌꯥꯏ ꯅꯪ ꯑꯣꯏꯅ ꯀꯤꯒꯗ꯭ꯔꯥ ꯑꯩ ꯑꯣꯏꯅ ꯀꯤꯒꯗ꯭ꯔꯥ ꯈꯪꯗ꯭ꯔꯦꯀꯣ ꯍꯥꯍꯥ
ꯎꯝ ꯀꯩꯅꯣ ꯀꯣꯂꯦꯖ ꯀꯨꯝꯕ ꯁꯨꯇꯤ ꯂꯩꯕꯖꯥꯠꯂꯣ
ꯂꯩꯇꯦꯗ ꯍꯤꯍꯤꯍꯤ
ꯎꯝ
ꯂꯩꯇꯦ ꯂꯩꯕꯗꯤ
ꯅꯪꯒꯤ ꯂꯩꯇꯦ ꯍꯥꯏꯕꯁꯦꯃꯨꯛ ꯃꯑꯣꯡ ꯑꯃ ꯇꯧꯋꯦꯀꯣ
ꯀꯩꯒꯤꯅꯣ ꯅꯣꯛꯕꯗꯣ
ꯎꯝꯍꯝ ꯂꯩꯇꯦ ꯍꯥꯏꯕꯁꯤ ꯂꯩꯇꯦ ꯍꯥꯏꯕꯗꯤ ꯑꯗꯨꯝ ꯗꯥꯏꯔꯦꯛ ꯍꯥꯏꯕ ꯌꯥꯕ ꯅꯪꯗꯤ ꯂꯩ ꯇꯦ ꯍꯥꯏꯕꯗꯨꯗꯤ ꯑꯗꯨꯁꯨ ꯑꯗꯨꯁꯨ ꯌꯥꯗꯦ
ꯂꯩꯇꯦ
ꯎꯝ
ꯉꯁꯤ ꯀ꯭ꯂꯥꯁ ꯂꯩꯇ ꯑꯤ ꯁꯨꯇꯤ ꯂꯩꯇꯦ
ꯎꯝ
ꯅꯪ ꯀꯥꯏꯗꯧꯒꯦ ꯍꯥꯏꯕꯅꯣ ꯍꯤꯍꯤ
ꯃꯤꯉꯣꯟꯗ ꯑꯗꯨꯃꯥꯏꯅ ꯈꯨꯝꯂꯨꯅꯨ ꯀꯣ
ꯏꯁ ꯅꯪ ꯅꯪ ꯈꯣꯡꯃꯣ ꯍꯥꯢꯗ꯭ꯔꯣ ꯑꯗꯨꯃꯥꯏꯅ ꯍꯧꯖꯤꯛꯁꯨ
ꯑꯩꯕꯨꯗꯤ ꯑꯩꯕꯨꯗꯤ ꯌꯥꯏ ꯃꯤꯕꯨꯗꯤ ꯈꯨꯝꯂꯨꯅꯨꯀꯣ
ꯑꯩꯒꯤ ꯇꯥꯕ ꯌꯥꯝ ꯅꯨꯡꯉꯥꯏꯕ꯭ꯔꯣ ꯍꯤꯍꯤ
ꯆꯩ ꯆꯥꯔꯛꯇꯅ ꯍꯣꯔꯦꯟ ꯑꯍꯟꯒꯤꯀꯣ
ꯀꯤꯕꯤꯗꯦꯍꯦ
ꯍꯦꯍꯦ ꯅꯪ ꯑꯥ ꯀꯅꯥ ꯀꯅꯥꯒ ꯂꯩꯌꯦꯕ ꯅꯍꯥꯟꯗꯣ
ꯑꯩꯈꯣꯏ ꯗꯗꯥ ꯗꯗꯥ ꯑꯅꯤꯒ